ꯍꯂꯣ ꯍꯂꯣ
ꯍꯦꯜꯂꯣ ꯖꯦꯖꯦ
ꯍꯥ
ꯍꯜꯂꯣ ꯖꯦꯖꯦ
ꯀꯅꯥꯅꯣ ꯖꯦꯖꯦꯗꯤ
ꯖꯦꯖꯦ ꯅꯪ ꯃꯤꯡ ꯖꯦꯝ ꯅ ꯍꯧꯔꯤꯗꯨꯗꯤ ꯑꯗꯨꯒꯤ ꯖꯦꯖꯦ ꯅꯤ
ꯑꯣ ꯑꯣ ꯑꯣ ꯑꯣ
ꯍꯥꯎ ꯍꯥꯎ
ꯑꯩꯗꯤ ꯃꯤ ꯑꯣꯟꯅꯔꯕ꯭ꯔꯥ ꯍꯥꯏꯗꯤ ꯃꯤ ꯑꯣꯟꯅꯕ꯭ꯔꯥ ꯁꯤꯅꯤ
ꯑꯣꯟꯅꯗꯦ ꯑꯣꯟꯅꯗꯦ ꯑꯣꯟꯅꯗꯦ ꯑꯣꯟꯅꯥꯗꯦ ꯌꯥꯝ ꯁꯣꯔꯠ ꯑꯣꯏꯅꯀꯣ ꯖꯦꯠ ꯖꯦꯠ ꯀꯧꯒꯦꯗꯣ ꯑꯩꯔꯣ ꯍꯧꯖꯤꯛꯁꯦ ꯀꯩꯅꯣꯝꯅꯦ ꯊꯕꯛꯁꯦ ꯑꯃꯝ ꯇꯧꯔꯝꯕꯅꯦ ꯑꯗꯨ ꯂꯣꯏꯔꯦ ꯑꯗꯨ ꯉꯍꯥꯛ ꯂꯩꯔꯒ ꯑꯃꯨꯛ ꯇꯧꯅꯦꯕꯀꯣ
ꯂꯧꯒꯨꯝꯕ ꯆꯠꯄ꯭ꯔꯣ
ꯂꯧꯒꯨꯝꯕꯗꯤ ꯆꯥꯠꯇꯦꯗ ꯈꯣꯏ ꯌꯨꯝ ꯂꯩꯀꯥꯏꯒꯤ ꯊꯕꯛ ꯏꯪꯈꯥꯡ ꯈꯔ ꯇꯧꯔ ꯆꯠꯂꯨꯕꯅꯤ ꯑꯩꯈꯣꯏꯒꯤ ꯀꯩꯅꯣ ꯇꯧꯕ ꯀꯃꯨꯅꯤꯇꯤ ꯍꯣꯜ ꯁꯪꯉꯛꯑꯗꯕꯀꯣ
ꯑꯣ ꯑꯣ ꯑꯣ
ꯑꯗꯨꯒꯤ ꯈꯣꯠꯇ ꯀꯩ ꯀꯥꯏ ꯌꯥꯎ ꯆꯠꯄ
ꯑꯣ ꯅꯣꯏ ꯅꯆꯅꯦꯅꯥꯎꯗꯨꯒꯦꯔꯣ
ꯑꯩꯒꯤꯗꯤ ꯑꯅꯤ ꯇꯪꯅꯤꯗ
ꯅꯪ ꯑꯍꯜꯂꯣ
ꯅꯧ
ꯑꯣ ꯅꯌꯥꯝꯕ ꯅꯠꯆꯦ
ꯑꯣ ꯑꯩ ꯏꯕꯨꯡ
ꯍꯥꯥ
ꯏꯌꯥꯝꯕ
ꯑꯣ ꯑꯣꯀꯦ ꯅꯨꯄꯤ ꯌꯥꯎꯗꯕꯗꯣ ꯅꯨꯡꯉꯥꯏꯕ꯭ꯔꯣ ꯍꯥꯏꯗꯤ ꯅꯨꯡꯉꯥꯏꯇꯕ꯭ꯔꯥ
ꯁꯝ ꯀꯩꯅꯣꯝꯅ ꯍꯥꯏꯔꯒꯅꯦ ꯅꯨꯡꯉꯥꯏꯇꯕꯁꯨ ꯌꯥꯎꯋꯦꯕꯀꯣ ꯑꯗꯨꯒ ꯑꯃꯨꯛꯁꯨ ꯅꯨꯡꯉꯥꯏ ꯅꯨꯡꯉꯥꯏꯇꯕꯗꯤ ꯍꯥꯏꯗꯤ ꯅꯨꯡꯉꯥꯏꯇꯕꯅꯤꯅ ꯌꯥꯎꯗꯤ ꯌꯥꯎꯋꯦ ꯍꯥꯏꯕꯗꯤ ꯅꯨꯡ ꯅꯨꯄꯤꯒꯤ ꯁꯔꯨꯛꯁꯦ ꯑꯩꯅ ꯑꯗꯨꯝ ꯈꯔ ꯇꯧꯅ ꯂꯩꯔꯦ ꯍꯥꯏꯔꯕꯗꯤꯀꯣ ꯏꯃꯥ ꯂꯩꯇꯕ ꯃꯇꯝꯗꯗꯤ ꯑꯩꯅ ꯑꯗꯨꯝ ꯇꯥꯍꯧꯔꯦꯕꯀꯣ
ꯑꯣ ꯑꯗꯣ ꯁꯨꯝ ꯀꯩꯅꯣ ꯅꯨꯄꯤꯗ ꯍꯥꯏꯕꯗꯤ ꯑꯍꯟ ꯄꯥꯝꯕ꯭ꯔꯥ ꯅꯅꯥꯎ ꯅꯨꯄꯤ ꯑꯣꯏꯅ ꯄꯥꯝꯕ꯭ꯔꯥ ꯍꯥꯏꯕ
ꯑ ꯁꯝꯅ ꯍꯥꯏꯔꯕꯗ ꯑ ꯀꯩꯅꯣꯗꯩ ꯑ ꯑꯗꯨꯝ ꯂꯣꯏꯅ ꯄꯥꯝꯃꯦ ꯍꯥꯏꯗꯤ ꯏꯆꯦ ꯏꯆ ꯂꯣꯏꯅ ꯄꯥꯝꯃꯦꯀꯣ ꯑꯃꯨꯛ ꯏꯆꯜ ꯂꯩꯔꯒ ꯏꯆꯟ ꯂꯩꯔꯒꯗꯤ ꯅꯨꯡꯉꯥꯏꯖꯕ ꯑꯩꯈꯣꯏꯗꯁꯨ ꯑꯃꯨꯛ ꯑꯩꯈꯣꯏꯗꯗꯥꯒ ꯀꯧꯆꯕ ꯑꯗꯨ ꯃꯣꯏ ꯅꯨꯡꯉꯥꯏꯖꯕ ꯑꯃ ꯂꯩꯔꯦꯅ ꯑꯗꯨꯒ ꯑꯩꯈꯣꯏꯅ ꯑꯃꯨꯛ ꯏꯆꯦ ꯏꯆꯦꯗꯅꯨꯡꯉꯥꯏ ꯏꯆꯦꯗ ꯑꯃꯨꯛ ꯀꯧꯔꯒ ꯅꯨꯡꯉꯥꯏꯖꯕꯒꯤ ꯑꯃꯨꯛ ꯅꯨꯡꯉꯥꯏꯕꯗꯣ ꯃꯈꯜ ꯌꯥꯝ ꯌꯥꯝꯃꯦꯀꯣ
ꯑꯥꯎ
ꯑꯃꯇꯪ ꯂꯩꯔꯝꯃꯗꯤ ꯌꯥꯔꯦ ꯅꯨꯄꯤ ꯑꯃꯇꯪ ꯌꯥꯎꯔꯝꯒꯗꯤ ꯑꯗꯨꯖꯦ
ꯑꯗꯨ ꯑꯣꯏꯔꯁꯨ ꯅꯪꯅ ꯑꯗꯨꯝ ꯍꯥꯏꯕ ꯅꯣꯏ ꯅꯪꯒꯤꯅ ꯑꯌꯥꯝꯕꯅ ꯂꯣꯏꯅ ꯍꯥꯏꯕꯗꯤ ꯀꯔꯤ ꯍꯥꯏꯗꯣꯏꯔꯥ ꯅꯨꯡꯉꯥꯏꯍꯜꯂꯗꯤ ꯐꯔꯦ
ꯍꯣꯏ ꯍꯣꯏ ꯍꯣꯏ ꯑꯗꯨ ꯑꯩꯅ ꯈ꯭ꯋꯥꯏ ꯄꯥꯝꯖꯕ ꯍꯥꯏꯔꯒꯗꯤ ꯏꯆꯦ ꯀꯣ ꯏꯆꯦ ꯌꯥꯎꯖꯕ ꯍꯥꯏꯗꯤ ꯆꯦ ꯑꯗꯨꯝ ꯋꯥꯔꯤ ꯇꯥꯊꯣꯛ ꯇꯠꯁꯤꯟ ꯇꯧꯅꯔꯒꯁꯨ ꯏꯌꯥꯝꯕꯒ ꯇꯧꯅꯕꯒꯗꯤ ꯈꯤꯇꯪ ꯈꯤꯇꯪ ꯉꯥꯏꯕ ꯈꯔ ꯋꯥꯠꯄ ꯌꯥꯎꯋꯦꯕ
ꯍꯣꯏ ꯍꯣꯏ ꯇꯧꯋꯦ ꯇꯧꯋꯦ ꯇꯧꯋꯤ
ꯇꯧꯗꯕꯁꯨ ꯌꯥꯎ ꯇꯧꯔꯝꯒꯅꯤ ꯅꯣꯏꯗꯤ ꯇꯧꯔꯝꯕ ꯌꯥꯏ ꯑꯗꯨꯒ ꯑꯩꯒꯤꯗꯤ ꯈ ꯅꯣꯏ ꯇꯧꯔꯝꯗꯕ ꯌꯥꯏ ꯇꯧꯔꯝꯗꯒꯏ ꯑꯩꯒꯤꯗꯤ ꯌꯥꯝ ꯇꯧꯒꯜꯂꯦꯕꯀꯣ ꯏꯀꯥꯏꯕꯁꯨ ꯍꯥꯏꯗꯣꯛꯄꯁꯨ ꯉꯝꯗꯕ ꯅꯠꯇ꯭ꯔꯒ ꯍꯔ ꯌꯥꯎꯋꯦꯕ ꯑꯩꯈꯣꯏ ꯆꯦꯛꯒꯗ ꯑꯩꯈꯣꯏ ꯆꯦꯡ ꯃꯣꯏ ꯍꯥꯏꯗꯤ ꯑꯩꯒꯤ ꯀꯥꯖꯤꯟꯒꯨꯝꯕꯁꯦ ꯆꯦꯁꯤꯡ ꯂꯩꯩꯗꯗꯤ ꯑꯗꯨꯝ ꯃꯣꯏꯗꯗꯤ ꯑꯗꯨꯝ ꯐ꯭ꯔꯤ
ꯣ ꯃꯣꯏꯗꯤ ꯀꯖꯤꯟ ꯅꯨꯄꯤꯗ
ꯂꯩꯌꯦ ꯑꯩꯒꯤ ꯀꯆꯤꯟꯕꯨꯗꯤ ꯂꯩꯌꯦꯕꯀꯣ ꯅꯨꯄꯤꯗ ꯃꯣꯏ ꯃꯣꯏꯒꯤꯗꯗꯤ ꯌꯥꯝ ꯐ꯭ꯔꯤꯂꯤ ꯑꯣꯏꯅ ꯑꯗꯨ ꯍꯥꯏꯗꯣꯛꯑꯦꯕ ꯌꯥꯝ ꯅꯨꯡ ꯣꯡ ꯍꯥꯏꯌꯦꯦ ꯃꯣꯏꯗꯗꯤꯀꯣ ꯑꯩꯈꯣꯏ ꯑꯩꯈꯣꯏꯗꯥꯔꯗꯤ ꯇꯨꯡꯕꯗꯣ ꯑꯩ ꯍꯥꯏꯕ ꯉꯝꯗꯦꯕꯥ
ꯑꯣ ꯅꯣꯏꯗꯥꯔꯗꯤ ꯆꯍꯤ ꯆꯍꯤ ꯌꯥꯝ ꯍꯥꯏꯕꯗꯤ ꯍꯟꯈ꯭ꯔꯕ꯭ꯔꯥ
ꯑꯗꯨꯝ ꯈꯔ ꯑꯗꯨꯝ ꯍꯟꯈ꯭ꯔꯦ ꯑꯩꯉꯣꯟꯅꯤꯀꯣ ꯃꯥꯅ ꯑꯗꯨꯅ ꯆ ꯆꯤ ꯄ ꯄꯥꯈꯥꯝꯈꯤꯗ ꯌꯥꯪꯅꯤ ꯌꯥꯪ
ꯑꯣ ꯑꯣ ꯑꯣ ꯑꯣ ꯑꯣ ꯑꯣ ꯃꯥꯗꯤ ꯀꯔꯤ ꯇ ꯇꯧꯔꯒ ꯂꯩꯕ꯭ꯔꯥ
ꯃꯥꯁꯦ ꯍꯧꯖꯤꯛ ꯊꯕꯛ ꯊꯕꯛ ꯉꯥꯏꯔꯤꯕꯀꯣ ꯊꯥꯖꯤꯟꯈꯤꯕ ꯈꯆꯤꯟꯈꯤꯕ ꯑꯦꯛꯖꯥꯝ ꯊꯥꯈꯤꯕ ꯈꯣꯠꯄ ꯇ ꯌꯥꯎꯔꯤ ꯑꯗꯨꯝ ꯉꯥꯏꯊꯣꯛ ꯉꯥꯏꯁꯤꯟ ꯇꯧꯅꯔꯤ
ꯑꯗꯨꯗꯤ ꯅꯪꯒ ꯍꯥꯏꯕꯗꯤ ꯅꯪꯁꯨ ꯑꯌꯥꯝꯕꯁꯨ ꯑꯗꯨ ꯑꯗꯨꯝ ꯂꯥꯏꯔꯤꯛ ꯍꯩꯔꯝꯗꯧ ꯃꯥꯜꯂꯤꯗ
ꯑꯁ ꯍꯩꯗꯦꯗ ꯀꯥꯏꯗꯅꯣ ꯑꯝꯇ
ꯍꯩꯔꯝꯅꯦ ꯂꯩꯔꯝꯅꯦ ꯈꯟ
ꯀꯥꯏꯗꯅꯣꯝ ꯑꯩꯅ ꯄꯨꯡ ꯄꯨꯡꯉꯥꯏ ꯍꯥꯏꯕꯤꯔꯦ ꯀꯥꯏ ꯀꯩꯁꯨ ꯍꯩꯇꯦ ꯑꯩꯗꯤ ꯑꯩꯗꯤ ꯇꯨ ꯋꯥꯟ ꯏ ꯇꯨ ꯇꯨ ꯋꯥꯟ ꯏꯁ ꯇꯨꯕꯣ ꯐꯥꯗ꯭ꯔꯤꯌꯦ
ꯇꯟ ꯇꯥꯏꯟꯗꯦꯍꯦ
ꯑꯌꯨꯁꯇꯅꯤꯅꯦ
ꯑꯌꯦ ꯑꯁꯦꯡꯕꯅꯦ ꯇꯨ ꯇ ꯇꯨ ꯇꯨ ꯋꯥꯟ ꯏꯁ ꯇꯨ ꯇꯨꯇꯨ ꯑꯥꯔ ꯐꯣ ꯒꯥꯏꯗꯣ ꯀꯨꯏꯗꯔꯤꯏ ꯐꯈꯤꯕ
ꯑꯥꯎ ꯍꯣꯏꯁꯦ ꯍꯣꯏꯁꯦ ꯍꯣꯏꯁꯦ ꯈꯪꯗ꯭ꯔꯕꯅꯤꯅꯀꯣ ꯍꯣꯖꯤꯛꯇꯤ ꯃꯃꯥꯕꯥ ꯑꯣꯏ ꯂꯩꯕ꯭ꯔꯣ
ꯀꯥꯎ ꯂꯩꯔꯤꯌꯦꯦ ꯑꯩꯈꯣꯏ ꯏꯃꯥꯕꯣ ꯅꯣꯏ ꯅꯣꯏꯒꯤꯗꯤ ꯑꯩꯈꯣꯏ ꯃꯥꯁꯨꯝ ꯀꯩ ꯍꯥꯏꯅꯤ
ꯍꯧꯖꯤꯛ ꯑꯗꯨꯝ ꯂꯩꯕ꯭ꯔꯥ ꯍꯥꯏꯕ
ꯑꯩꯣꯏ ꯁꯝꯅ ꯍꯥꯏꯔꯕꯗ ꯑꯩꯈꯣꯏꯗꯤ ꯁꯣꯔ ꯆꯥꯕ ꯀꯥꯡꯕꯨꯅꯦꯕꯀꯣ
ꯑꯣ ꯑꯣ ꯅꯗꯦꯗꯤ ꯑꯁꯨꯝ ꯑꯗꯨꯒꯨꯝꯕ ꯅꯠꯇꯕ ꯑꯩ ꯍꯥꯏꯕꯗꯤ ꯍꯧꯖꯤꯛ ꯀꯩꯗꯧꯔꯒ ꯂꯩꯕ꯭ꯔꯥ ꯍꯥꯏꯕ
ꯑꯩꯈꯣꯏ ꯃꯥꯥꯕꯨꯗꯤ ꯈꯨꯃꯥꯏꯒꯤ ꯃꯄꯥꯟꯗ ꯑꯩꯈꯣꯏ ꯕꯥ ꯆꯠꯂꯨꯏꯌꯦ ꯑꯗꯣ ꯆꯠꯂꯨꯔꯒ ꯍꯜꯂꯛꯄꯗ ꯉꯥꯏꯔꯤꯌꯦ ꯀꯣ
ꯑꯣ ꯑꯣ ꯑꯣ ꯑꯣ
ꯑꯗꯨꯅꯤꯗ ꯁꯠ ꯁꯠ ꯑꯩꯅ ꯍꯥꯏꯕꯗꯤ ꯅꯣꯏꯒꯤꯗꯤ ꯁꯨꯅ ꯂꯩ꯭ꯔꯣ
ꯍꯣꯏ ꯂꯩꯑ ꯑꯗꯣ ꯑꯩꯈꯣꯏ ꯕꯕꯥꯍꯣꯏꯗꯤ ꯑꯗꯨꯝ ꯍꯜꯟꯅꯨꯔꯦꯗ ꯏꯃꯥꯗꯤ ꯑꯗꯨꯝ ꯌꯥ ꯍꯥꯏꯗꯣꯏꯔꯥ
ꯣꯏ ꯅꯣꯏ ꯏꯃꯥꯅ ꯈꯔ ꯂꯍꯥꯡ ꯑꯣꯏꯣꯏꯕ
ꯍꯣꯏ ꯅꯍꯥ ꯑꯣꯏꯌꯦ ꯆ ꯃꯣꯏꯗꯒꯤ ꯒꯦꯞ ꯌꯥꯝ ꯂꯩꯌꯦꯕ
ꯑꯣ ꯑꯗꯠꯁ ꯑꯗꯨ ꯑꯈꯣꯏ ꯑꯩꯈꯣꯏ ꯄꯨꯨꯑꯪꯒꯨꯝꯅ ꯇꯧꯒꯤꯕꯗꯨꯅꯤꯗ ꯑꯩꯈꯣꯏ ꯄꯨꯨꯁꯨ ꯑꯈꯣꯏ ꯄꯨꯒ ꯑꯈꯣꯏ ꯏꯕꯣꯛꯀꯁꯦ ꯌꯥꯝ ꯅ ꯒꯦꯞ ꯂꯩꯕ ꯆꯍꯤꯁꯦ
ꯑꯣ ꯅꯣꯏ ꯑꯗꯨꯝ ꯂꯩꯔꯤꯕ꯭ꯔꯥ ꯍꯣꯖꯤꯛ ꯐꯥꯎ ꯍꯣꯖꯤꯛꯁꯨ
ꯑꯈꯣꯏ ꯄꯨꯨꯕꯨꯗꯤ ꯂꯩꯔꯤ ꯏꯕꯣꯛꯄꯨꯗꯤ ꯂꯩꯇ꯭ꯔꯦ
ꯑꯣ
ꯅꯣꯛꯄꯨꯗꯤ ꯇꯨ ꯗ ꯇꯨ ꯗꯥꯎꯖꯟ ꯇ꯭ꯋꯦꯟꯇꯤ ꯐꯣꯔꯅ ꯐꯣꯔꯗ ꯂꯩꯒꯤꯗ꯭ꯔꯦ ꯑꯗꯣ ꯑꯈꯣꯏ ꯄꯨ ꯑꯈꯣꯏ ꯏꯄꯨꯕꯨꯗꯤ ꯍꯣꯖꯤꯛ ꯆ ꯍꯨꯖꯤꯛ ꯍꯨꯖꯤꯛ ꯅꯥꯏꯟꯇꯤ ꯑꯕꯞ ꯂꯩꯈ꯭ꯔꯦ
ꯅꯣꯏ ꯅꯣꯏ ꯅꯣꯏ ꯄꯣ ꯅꯣꯏ ꯄꯨꯄꯨ
ꯑꯣ ꯅꯥꯥꯏꯟꯇꯤ ꯑꯕꯞ ꯁꯨꯔꯦ ꯆꯥꯍꯤ
ꯑꯣ ꯑꯣ ꯑꯣ ꯑꯈꯣꯏꯅ ꯏꯄꯨ ꯏꯄꯨꯅ ꯑꯈꯣꯏꯅ ꯎꯔꯛꯇꯕ
ꯑꯣ
ꯏꯕꯣꯛꯅ ꯑꯩꯈꯣꯏꯅ ꯆꯍꯤ ꯐꯥꯁ ꯋꯥꯟ ꯇꯨꯗꯔꯥ ꯀꯥꯕ ꯃꯇꯝꯗ ꯁꯤꯛꯑꯦ ꯂꯩꯈꯤꯗ꯭ꯔꯕ
ꯑꯣ ꯑꯁꯦꯡꯕ ꯑꯗꯨꯃꯥꯏꯅ ꯀꯅꯣ ꯇꯧꯕꯖꯦ ꯅꯣꯏ ꯄ ꯑꯉꯥꯡ ꯑꯉꯥꯡ ꯑꯣꯏꯔꯤꯉꯩꯗꯗꯠ ꯒꯌꯥꯟ ꯄꯥꯛ ꯇꯥꯗ꯭ꯔꯤꯉꯩꯗꯤ ꯈꯪꯗꯦꯕꯀꯣ ꯒ꯭ꯌꯥꯟ ꯒꯥ ꯇꯥꯔꯀꯟ ꯑꯣ ꯇꯥꯔꯒꯁꯨ ꯑꯗꯨꯏꯗꯗꯤ ꯍꯦꯟꯅ ꯀꯩꯅꯣ ꯍꯤꯏꯅꯦ ꯈꯪꯖꯤꯟꯗ꯭ꯔꯤꯗꯅ ꯑꯈꯣꯏꯅꯀꯣ ꯑꯩꯅ ꯀꯅꯣ ꯇꯧꯕ ꯃꯇꯝꯗꯗꯤ ꯀ꯭ꯌꯥꯟ ꯊꯤꯟꯅ ꯇꯔꯛ ꯃꯇꯝꯗ ꯀꯟ ꯇꯧꯗꯦ ꯑꯁ ꯑꯩꯈꯣꯏꯕꯨ ꯑꯩꯅ ꯏꯃꯥꯡꯗ ꯐꯣꯟ ꯇꯧ ꯃꯇꯝꯗꯗꯤ ꯑꯩꯈꯣꯏꯕꯣꯛ ꯀꯣꯟ ꯇꯧꯕꯗ ꯑꯩꯁ ꯑꯩꯗꯤ ꯄꯨꯔꯥ ꯑꯟꯀꯟꯁꯦꯁ ꯇꯥꯕꯅꯦꯕꯀꯣ ꯑꯦ ꯀꯗꯥꯏꯗꯒꯤ ꯑꯩꯒꯤ ꯃꯤꯠꯃꯥꯡꯗ ꯑꯗꯨꯝ ꯅꯥꯕ ꯁ
ꯑꯣ ꯑꯣ ꯑꯣ ꯅꯥꯕ ꯍꯥꯏꯕ꯭ꯔꯥ ꯑꯣ ꯑꯣ ꯑꯩꯅ ꯈꯟꯕꯁꯤꯅ ꯀꯣꯜ ꯇꯧꯔꯛꯄ꯭ꯔꯅꯣꯛ ꯍꯥꯏꯕꯗꯤ ꯀꯣꯜ ꯒꯤꯅꯣ ꯇꯥꯔꯨꯕꯗꯨꯒꯤ
ꯅꯠꯇꯦ ꯅꯠꯇꯦ ꯅꯠꯇꯦ ꯑꯩꯅ ꯍꯥꯏꯕꯗꯤ ꯈꯣꯏ ꯕꯣꯛꯇꯣ ꯀꯣꯟ ꯗꯧꯛ ꯃꯇꯝꯗ ꯅꯥꯔꯛꯄ ꯃꯇꯝꯗ ꯑꯩꯈꯣꯏ ꯑꯗꯨꯝ ꯁꯦꯟꯅ ꯈꯣꯠꯇꯅ ꯑꯗꯣꯒ ꯑꯈꯣꯏꯒꯤ ꯃꯤꯠꯇ ꯑꯗꯨꯝ ꯎꯔꯒ ꯀꯣꯍꯟ ꯇꯧꯒꯤ ꯃꯇꯝꯗꯣ ꯀꯤ ꯑꯁ ꯑꯗꯨꯒꯤꯗꯤ ꯅꯨꯃꯤꯠꯇꯨꯃꯅ ꯑꯩ ꯉꯥꯎ ꯏꯁꯥꯁꯦ ꯒ꯭ꯌꯥꯟ ꯇꯥꯗꯕꯤꯅꯤ
ꯑꯣ ꯑꯗꯨꯛ ꯑꯣ ꯅꯣꯏꯕꯣꯛꯒꯤ ꯌꯥꯝ ꯈꯟꯕꯒ
ꯑꯣ ꯑꯁ ꯑꯈꯣꯏ ꯐꯣꯛꯇꯣ ꯌꯥꯝ ꯄꯕ ꯍꯥꯏꯇꯥꯥꯔꯦꯒꯣ ꯑꯩꯅ ꯑꯩꯕꯨꯁꯨ ꯈꯔ ꯎꯝ ꯀꯩ ꯍꯥꯏꯅꯤ ꯑꯩꯈꯣꯏ ꯕꯕꯥ ꯃꯣꯏꯒꯤ ꯁꯤꯕ꯭ꯂꯤꯡꯃꯛꯇꯅꯦ
ꯎꯝ ꯎꯝ
ꯑꯗꯨꯒꯤ ꯅꯨꯄꯥ ꯃꯆꯥꯒꯤ ꯅꯨꯄꯥ ꯅꯨꯄꯥꯗꯣ ꯁ ꯅ ꯑꯍꯨꯝ ꯊꯣꯛ ꯌꯥꯎꯋꯦꯕꯆꯥ ꯁꯨꯕ꯭ꯂꯤꯡꯒꯤ ꯃꯔꯛꯇ ꯂꯨꯄꯥ ꯑꯍꯨꯝꯇꯪ ꯑꯩꯈꯣꯏꯕ ꯑꯩꯈꯣꯏꯒꯤ ꯅꯨꯄꯥ ꯃꯆꯨꯝꯅꯥꯎꯁꯦ ꯃꯆꯨꯅ ꯍꯧꯖꯤꯛꯀꯤ ꯃꯆꯥꯁꯤꯡꯃꯛꯇ ꯁꯤꯕꯂꯤꯡꯁꯦ ꯁꯤꯕꯂꯤꯡꯁꯤꯡꯒꯤ ꯃꯔꯛꯇ ꯃꯆꯥ ꯅꯨꯄꯥꯗꯣ ꯑꯍꯨꯝ ꯅꯨꯄꯥꯈꯛ ꯅꯨꯄꯥ ꯄꯣꯛꯄꯗ ꯑꯍꯨꯝ ꯑꯣꯏꯕ ꯑꯩꯒ ꯑꯩꯕꯨ ꯄꯕꯥꯔꯒ ꯑꯩꯈꯣꯏꯗꯥ ꯑꯃꯈꯛ ꯈ ꯂꯩꯕꯀꯣ ꯑꯗ ꯑꯩꯅꯁꯨꯨ ꯈꯥꯏ ꯃꯔꯛꯇꯅ ꯃꯣꯏꯅ ꯃꯔꯛꯇꯅ ꯑꯃꯛ ꯑꯩꯅ ꯌꯥꯝꯒꯦ ꯁꯣꯏꯕ
ꯎꯝ ꯑꯣ
ꯑꯗꯨꯅ ꯑꯣꯏꯕꯒꯤ ꯑꯩꯕꯨꯈꯣꯏꯕꯣꯛꯅꯁꯨ ꯌꯥꯝꯅ ꯌꯥꯝ ꯂꯨꯅ ꯇꯧꯖꯕ
ꯍꯣꯏꯗ ꯑ ꯍꯣꯏꯗ ꯑꯇꯣꯝꯕ ꯍꯣꯏꯍꯣꯏ ꯗꯨꯝ ꯇꯧꯕꯅꯦ
ꯑꯔꯦ ꯑꯠ ꯑꯇꯣꯞ ꯅꯨꯡꯉꯥꯏꯌꯦ ꯍꯥꯏꯌꯣ ꯑꯇꯃꯛꯀꯤ ꯅꯨꯡꯉꯥꯏꯇꯕ ꯀꯩꯁꯨ ꯂꯩꯀꯣ ꯏꯁ
ꯍꯣꯏ ꯂꯤ ꯍꯣꯏ ꯍꯥꯏꯕꯗꯤ ꯂꯩꯇꯦ ꯍꯥꯏꯕ ꯅꯠꯇꯕꯀꯣ ꯑꯗꯨꯝ ꯑꯇꯣꯝꯕ ꯑꯣꯏꯕꯖꯦ ꯄꯦꯔꯦꯟꯁ ꯍꯣꯏꯁ ꯀꯩꯁꯨ ꯀꯩꯅꯣ ꯈꯣꯏꯅ ꯑꯗꯨꯝ ꯂꯨꯟꯅꯗꯤ ꯇꯧꯕꯅꯦꯕ
ꯎꯝ ꯇꯧꯋꯦ ꯇꯧꯋꯦ ꯑꯗꯨꯕꯨꯗꯤ
ꯎꯝ
ꯑꯗꯨ ꯈꯨꯣꯏꯕꯃꯛꯅꯁꯨ ꯑꯩꯅ ꯂꯣꯟ ꯇꯧꯕ ꯃꯇꯝꯗ ꯑꯉꯥꯡ ꯑꯣꯏꯔꯤ ꯃꯇꯝꯗꯁꯨ ꯈꯨꯈꯣꯏꯕꯅ ꯑꯩ ꯆꯠꯊꯣꯛ ꯆꯠꯁꯤꯟ ꯇꯧꯕꯗꯁꯨ ꯄꯩꯁꯥꯁꯦꯛ ꯄ ꯀꯥꯏꯗꯅ ꯄꯤꯔꯛꯇꯣꯏꯅꯤꯀꯣ ꯑ ꯑꯗꯨꯝ ꯑ ꯌꯦꯁ ꯇꯁꯦꯡꯅ ꯀꯕ ꯇꯗ ꯀ ꯀꯞꯄꯗꯅ ꯀꯩꯅꯣ ꯒ꯭ꯌꯥꯟ ꯦ ꯉꯥ ꯍꯧꯕꯅꯦꯕ ꯑꯩꯁꯦ ꯀꯣ ꯑꯣ ꯏꯠꯇꯇꯩ ꯅꯨꯡꯉꯥꯏꯇꯦ ꯇ
ꯍꯣꯏ ꯎꯝ ꯅꯣꯏꯕꯨ ꯍꯣꯏ ꯅꯣꯏꯕꯨꯗꯤ ꯑꯗꯨꯝ ꯃꯁꯥ ꯀꯟ ꯍꯥꯏꯕꯗꯤ ꯆꯠꯄ ꯈꯣꯠꯄ ꯑꯗꯨꯝ ꯑꯦꯛꯇꯤꯞ ꯑꯣꯏꯔꯤꯕ꯭ꯔꯥ
ꯃꯥ ꯉꯁꯤꯐꯥꯎ ꯄꯩꯌꯥ ꯈꯪꯗꯤꯗ ꯄꯩꯌꯥꯥ ꯁꯥꯕꯗ ꯈꯪꯕ꯭ꯔꯥ ꯑꯣ ꯋꯥꯗ ꯇꯧꯔꯀꯥꯟꯗ ꯏꯠꯄꯗꯣ ꯄꯌꯥ ꯏꯠꯄꯗꯣ ꯈꯪꯕ꯭ꯔꯥ
ꯃꯌꯥ ꯋꯥ ꯏꯠ
ꯑꯣ ꯋꯥꯗꯒꯤ ꯈꯔ ꯄꯥꯊꯔꯒ ꯏꯠꯄꯗꯣ ꯀꯩꯅꯣ ꯇꯧꯔꯀꯥꯟꯗ ꯁꯦꯝꯕꯗꯣ ꯑꯗꯨꯐꯧ ꯁꯦꯝꯃꯤ ꯍꯧꯖꯤꯛꯀꯥꯟ ꯃꯁꯥ ꯀꯟ ꯀꯟ ꯂꯩꯔꯤꯁꯦ
ꯑꯦ ꯑꯗꯨꯒꯨꯝꯕ ꯅꯣꯏꯁꯨ ꯇꯧ ꯇꯧꯕ꯭ꯔꯥ
ꯇꯧꯋꯦ ꯑꯩꯈꯣꯏ ꯄꯨ ꯌꯥꯝ ꯍꯩꯌꯦ ꯑꯩꯈꯣꯏ ꯑꯩꯈꯣꯏ ꯄꯨ ꯃꯣꯔꯥ ꯁꯥꯕ ꯈꯣꯠꯄ ꯂꯣꯏ ꯍꯩꯌꯦ ꯑꯩꯈꯣꯏ ꯄꯨ ꯍꯥꯟꯅ ꯅꯍꯥ ꯑꯣꯏꯔꯤꯉꯩꯗ ꯆꯤꯡꯗ ꯎꯥꯏꯕ ꯆꯠꯂꯛꯑꯦꯕꯀꯣ ꯎꯝ ꯑꯁ ꯑꯗꯨꯗꯣ ꯃꯁꯥ ꯊꯦꯡꯈꯔꯛꯈꯤꯕ ꯀ ꯈꯅꯤꯗ ꯌꯥꯝ ꯃꯁꯥ ꯌꯥꯝ ꯁꯦꯡꯉꯦꯕ ꯍꯥꯏꯕꯗꯤ ꯍꯧꯖꯤꯛꯁꯨ ꯑꯩꯈꯣꯏ ꯋꯥꯛꯀꯤꯡ ꯀꯤꯀ ꯌꯥꯝ ꯀꯟꯅ ꯆꯠꯄ ꯉꯝꯃꯤꯕ
ꯃꯥ ꯑꯅꯤꯁꯥꯒꯨꯝꯕꯗꯤ ꯆꯥꯔꯣꯏꯀꯣ ꯆꯥꯗꯕ ꯃꯥꯜꯂꯦꯀꯣ ꯑꯣ ꯑꯗꯨꯒꯤ
ꯑꯗ ꯑꯍꯟ ꯑꯣꯏꯔꯤꯉꯩꯗꯗꯤ ꯅꯍꯥ ꯑꯣꯏꯔꯤꯉꯩꯗꯗꯤ ꯈꯔ ꯌꯨꯒꯨꯝꯕ ꯊꯥꯂꯛꯇꯦ ꯊꯠꯂꯛꯄ ꯃꯥꯜꯂꯦꯕꯀꯣ ꯑ ꯑꯩꯅ ꯈꯉꯛꯄ ꯑꯄꯟ ꯂꯣꯝꯗꯒꯤ ꯊꯛꯈꯤꯗ꯭ꯔꯦ ꯑꯩꯅ ꯑꯩ ꯒ꯭ꯌꯥꯟ ꯇꯥꯔꯛꯄ ꯃꯇꯝꯗ ꯊꯣꯛꯂꯛꯑ ꯊꯛꯑꯝꯗ꯭ꯔꯦ ꯀꯣꯏꯅꯤ ꯂꯦꯄ꯭ꯔꯦ ꯍꯥꯏꯔꯦꯣꯏꯕꯥꯡ ꯃꯅꯀꯣ ꯍꯥꯏꯕꯗꯤ ꯂꯦꯞꯈꯦ ꯑꯗꯨ ꯃꯁꯥꯗꯣ ꯑꯃꯨꯛꯇꯪ ꯃꯥ ꯑꯅꯥꯕ ꯍꯧꯔꯨꯕꯗꯒꯤ ꯑꯗꯨꯝ ꯀ ꯇꯣꯛꯈ꯭ꯔꯕ ꯃꯇꯨꯡꯗꯒꯤ ꯃꯁꯥꯗꯣ ꯑꯐꯐꯝ ꯆꯥꯛ ꯆꯥꯕꯗ ꯆꯤꯟꯖꯥꯛ ꯆꯥꯔꯛꯄ ꯃꯇꯝꯗ ꯑꯩ ꯐꯔꯦꯕꯀꯣ ꯑꯗꯨꯅ ꯍꯧꯖꯤꯛꯇꯤ ꯌꯥꯝꯅ ꯃꯣꯏꯒꯤ ꯃꯣꯏꯒꯤ ꯑꯩꯈꯣꯏ ꯄꯨꯈꯤ ꯃꯆꯤꯟ ꯃꯅꯥꯎꯁꯤꯡꯗꯀꯣ
ꯎꯝ
ꯄꯨꯟꯅ ꯈ꯭ꯋꯥꯏ ꯀꯜꯂꯤ ꯍꯥꯏꯇꯥꯔꯦ ꯑꯍꯟ ꯑꯣꯏ ꯑꯩꯈꯣꯏ ꯄꯨꯟꯅꯁꯨ ꯑꯍꯟꯅꯦꯕ ꯃꯆꯥ ꯃꯅꯥꯎ ꯅꯨꯄꯥꯁꯤꯡꯗꯤ ꯁꯣꯜꯂꯦꯕꯀꯣ
ꯑꯣ ꯃꯥꯅ ꯈꯣꯏ ꯑꯍꯥꯟ
ꯃꯥꯅ ꯅꯨꯄꯥꯃꯛꯇꯗꯤ ꯃꯥꯅ ꯁꯦꯀꯦꯟ ꯑꯣꯏꯕ ꯅꯨꯄꯤꯁꯨ ꯌꯥꯎꯋꯦꯕ ꯅꯨꯄꯤꯁꯤꯡꯕꯨꯗꯤ ꯃꯆꯦ ꯑꯃ ꯃꯥꯒꯤ ꯃꯕꯨꯡ ꯃꯌꯥꯝꯕ ꯑꯃꯒ ꯂꯩꯕꯀꯣ
ꯑꯣ
ꯑꯗꯨꯃꯥꯏꯅꯁꯤꯡ ꯃꯆꯤꯁꯤꯡꯕꯨꯗꯤ ꯁꯤꯈ꯭ꯔꯦ ꯃꯌꯥꯝ ꯑꯃ ꯁꯤꯔꯦ ꯑꯩꯈꯣꯏ ꯄꯨꯅ ꯍꯧꯖꯤꯛꯄꯨꯗꯤ ꯍꯧꯖꯤꯛꯇꯤ ꯑꯩꯈꯣꯏ ꯄꯨꯅ ꯑꯃꯨꯛ ꯑꯍꯟ ꯑꯣꯏꯍꯧꯔꯦ ꯍꯥꯏꯇꯥꯔꯦ
ꯃꯥꯒꯤ ꯃꯈꯥꯗꯗꯤ ꯂꯩꯕ꯭ꯔꯣ
ꯃꯥꯏ ꯃꯈꯥꯗ ꯑꯃꯗꯤ ꯑꯃꯈꯛꯇꯪ ꯉꯥꯏꯁꯤꯜꯂꯛꯑꯦ
ꯑꯣ ꯑꯗꯨꯗꯤ ꯑꯥ ꯅꯣꯏ ꯍꯥꯏꯕꯗꯤ ꯌꯨꯝꯊꯪꯅꯅ ꯂꯩꯕ꯭ꯔꯥ ꯅꯠꯇ꯭ꯔꯒ
ꯑꯩꯈꯣꯏ ꯑꯩꯈꯣꯏ ꯄꯨꯄꯨꯒꯤ ꯏꯆꯤꯜ ꯏꯅꯥꯎꯁꯤꯡꯔꯣ
ꯍꯣꯏ ꯅꯣꯏ ꯅꯣꯏ ꯕꯥꯒꯤ ꯃꯆꯤꯟ ꯃꯅꯥꯎ ꯑꯣꯏꯕꯁꯨ
ꯑꯧ ꯂꯩꯌꯦ ꯂꯩꯌꯦ ꯑꯗꯣ ꯗꯣꯏꯗꯤ ꯑꯗꯨꯝ ꯊꯪꯅꯩ ꯑꯩꯈꯣꯏꯗꯤ
ꯑꯣ
ꯑꯩꯈꯣꯏ ꯑꯩꯈꯣꯏꯒꯤ ꯄꯔꯦꯡ ꯑꯃꯇ ꯑꯣꯏꯕ
ꯑꯣ ꯅꯪ ꯑꯣ ꯅꯪ ꯑꯦꯝꯗꯒꯤ ꯍꯥꯏꯌꯦꯀꯣ
ꯑ ꯃꯥꯅꯦ
ꯑꯦꯝꯗ ꯍꯥꯏꯔ ꯑꯣꯏꯔꯗꯤ ꯀꯩꯅꯣ ꯆꯠꯇꯕ꯭ꯔꯣ ꯑꯦꯜꯗꯣ
ꯆꯠꯂꯦ ꯀꯣꯛ ꯏꯅꯛ ꯅꯛꯑꯕꯅꯤ ꯍꯣꯏ ꯅꯪ ꯑꯦ ꯂꯥꯛꯑꯣ ꯅꯪꯃꯗꯣ ꯂꯥꯛꯑꯣꯅꯦ ꯑꯩꯈꯣꯏꯗ ꯚꯤꯖꯤꯠ ꯇꯧꯔꯣ ꯅꯣꯡ ꯇꯛꯊꯧꯔ ꯂꯥꯛꯄꯤꯒꯦ
ꯑꯁ ꯅꯍꯥꯟ ꯑꯩꯈꯣꯏ ꯑꯁꯤ ꯍꯧꯖꯤꯛ ꯁꯃꯔ
ꯌꯨꯡꯒꯤꯗ ꯄꯣꯛ ꯁꯣꯁꯦꯁ ꯂꯩꯕꯀꯣ ꯄꯣꯛ ꯁꯣꯁꯦꯁ ꯇꯧꯕ ꯃꯐꯝ ꯑꯃ
ꯑꯥ
ꯑꯦꯁ ꯑꯗꯨ ꯆꯥꯔꯛꯑꯗꯤꯕꯣ ꯃꯌꯥꯝꯅꯦ ꯀꯩꯅꯣꯗꯩꯅꯦ ꯇꯤꯅ ꯍꯧꯔꯒ ꯗꯤꯅ ꯂꯣꯏꯕ ꯂꯝꯗꯣ ꯈꯪꯉꯤꯗꯅ
ꯇꯤꯅ ꯂꯣꯏꯔꯒ ꯖꯦ
ꯇꯤꯅ ꯍꯧꯔꯒ ꯖꯤꯅ ꯂꯣꯏꯕ ꯂꯝꯗꯣ ꯅꯣꯏꯒꯤ ꯐ꯭ꯔꯦꯟꯒꯤ ꯂꯝꯗꯣ ꯑꯥ ꯇꯤꯅ ꯍꯧꯕ ꯖꯤꯅ ꯂꯣꯏꯕ
ꯑ ꯑ ꯑ
ꯑꯥ ꯑꯗꯨꯔꯣꯝꯒꯤ ꯃꯤ ꯐꯥꯎ ꯂꯥꯛꯑꯒ ꯑꯩꯈꯣꯏꯗ ꯆꯥꯔꯤꯅꯦ ꯈꯜꯂꯣ ꯍꯥꯎꯋꯦꯕ ꯌꯥꯝꯅ
ꯈꯪꯗ꯭ꯔꯕꯅꯤꯅ ꯑꯗꯣ ꯑꯃꯁꯨ ꯂꯩꯌꯦꯅ ꯑꯦꯁꯅ ꯍꯧꯕꯗꯣ
ꯑꯣ ꯈꯪꯉꯦ ꯈꯪꯉꯤ ꯑꯗꯨꯁꯨ ꯍꯥꯎꯕꯅꯦꯕꯀꯣ
ꯑ ꯑꯗꯨꯕꯨꯗꯤ ꯈꯪꯉꯦꯕꯀꯣ ꯑꯗꯣ ꯅ‌ꯣꯏ ꯅꯣꯏꯒꯤꯔꯣꯝꯒꯤꯗꯤ
ꯑꯩꯈꯣꯏꯒꯤꯁꯅ ꯈꯔ ꯅ ꯅꯧꯅ ꯍꯧꯒꯠꯂꯛꯏꯕ
ꯑꯣ
ꯑꯗ‌ꯣ ꯌꯥꯝ ꯂꯥꯛꯅꯩꯕ ꯃꯣꯏ ꯃꯣꯏ ꯃꯣꯏ ꯂꯝ ꯁꯤꯇꯤꯗꯒꯤꯁꯨꯀꯣ ꯑꯗꯣ ꯌꯥꯝ ꯂꯥꯛ ꯂꯥꯛꯑꯒ ꯀꯣꯟ ꯇꯧꯅꯔꯤꯌꯦ
ꯑꯣ ꯅ‌ꯣꯏ ꯂꯩꯀꯥꯏꯒꯤ ꯃꯤꯡꯔ ꯃꯤꯡꯗꯤ ꯀꯔꯤ ꯀꯧꯕ꯭ꯔꯣ
ꯑꯩꯈꯣꯏꯒꯤꯔꯣ
ꯍ‌ꯣꯏ
ꯑꯩꯖ‌ꯦ ꯁꯝꯅ ꯍꯥꯏꯔꯒꯦꯁ ꯑꯥ ꯃꯅꯤꯄꯨꯔꯗ ꯁꯥꯏꯀꯜ ꯏꯍꯥꯟ ꯍꯥꯟꯅ ꯊꯧꯈꯤꯕ ꯅꯨꯄꯥꯗ‌ꯣ ꯈꯪꯕ ꯅꯠꯇ꯭ꯔꯣ
ꯑꯥꯎ ꯈꯪꯉꯦ
ꯑꯗꯨꯒꯤ ꯀꯥꯖꯤꯟꯅꯦ ꯑꯩꯁꯦ
ꯑꯣ ꯑ
ꯈꯪꯉꯝꯃꯅꯤ ꯈꯪꯉꯝꯃꯅꯤ
ꯑꯗꯨꯏ ꯏꯟꯁꯥꯏ ꯅꯪꯉꯣꯟꯗ ꯍꯪꯉꯝꯒꯦ ꯇꯧꯕꯅꯦ ꯍꯥꯏꯕꯅꯤꯅ ꯅꯪꯒꯤꯗꯣ ꯄꯤꯅ ꯍꯧꯋꯦꯅꯀꯣ ꯑꯗꯣ ꯃꯥꯁꯨ ꯍꯥꯞꯄꯦꯅ
ꯎꯝ ꯃꯥꯏ ꯀꯖꯤꯟꯅꯦ ꯃꯥꯒꯤ ꯃꯥꯒꯤ ꯅꯠ ꯅꯇ‌ꯦ ꯅꯇꯦ ꯃꯥꯒꯅꯦ ꯃꯥꯏ ꯄꯨꯄꯨꯒ ꯑꯩꯈꯣꯏ ꯄꯨꯄꯨꯒ ꯄ‌ꯣꯛꯃꯤꯟꯅꯕ
ꯑꯆꯥ ꯑꯣ ꯑꯣ ꯑꯣ ꯇꯥꯔꯦ ꯇꯥꯔꯦ ꯇꯥꯔꯦ ꯑꯗꯨꯗꯤ ꯌꯥꯝ ꯅꯛ ꯅꯛꯅꯔꯒ ꯂꯩꯔꯦꯅꯤ ꯅ ꯅꯕꯥꯅꯤꯗꯤ ꯃꯔꯤꯗꯣ
ꯃꯔꯤꯗꯤꯀꯣ ꯑꯗ ꯃꯥꯖꯨ ꯃꯥꯒꯤꯗꯤ ꯃꯊꯟꯇꯅꯦ ꯄꯣꯛꯏꯁꯦ ꯑꯗ ꯑꯗꯨꯅ ꯃꯥꯒꯤ ꯃꯅꯥꯎ ꯅꯨꯄꯥ ꯂꯩꯇꯦ ꯃꯆꯦ ꯑꯃ ꯂꯩꯇꯦ ꯑꯗꯨꯅ ꯑꯩꯗꯤ ꯄꯨꯔꯥ ꯀꯩꯅ‌ꯣ ꯇꯧꯋꯦ ꯍꯥꯏꯇꯥꯔꯦ ꯌꯥꯝꯅ
ꯑꯣ ꯑꯣ ꯑꯣ ꯅꯍꯥꯟ ꯑꯩꯅꯅꯦ ꯀ꯭ꯂꯥꯁ ꯀꯌꯥꯗꯔꯥ ꯍꯥꯏ ꯁ꯭ꯀꯨꯜ ꯃꯇꯝꯗ
ꯑꯥ
ꯃꯥꯁꯦ ꯑꯩꯈꯣꯏꯗ ꯑꯃꯔꯛ ꯑꯩꯈꯣꯏ ꯑꯩꯈꯣꯏ ꯀꯩꯅꯣꯗ ꯂꯥꯛꯑꯦꯕ
ꯑꯥ
ꯑꯗꯣ ꯃꯥꯁꯦ ꯃꯥꯒꯤ ꯑꯗꯨꯝ ꯃꯥꯒꯤ ꯖꯔꯅꯤ ꯍꯥꯏꯗꯔꯥ ꯃꯥꯒꯤ ꯋꯥꯔꯤ ꯈꯔ ꯂꯤꯔꯛ ꯄ ꯑꯗꯨꯗ ꯃꯥꯁꯦ ꯑꯗꯨꯝ ꯃꯥꯒꯤ ꯇꯤ ꯁꯔꯠꯇ ꯃꯥꯒꯤ ꯇꯤ ꯁꯔꯠ ꯑꯃꯗ ꯃꯥꯒꯤ ꯂꯣꯒ‌ꯣ ꯍꯥꯞ ꯄꯀꯣ ꯃꯥꯒꯤ ꯑꯗꯨꯒꯤ ꯑꯣ ꯑꯗꯣ ꯑꯩꯁꯨ ꯑꯩ ꯑꯩꯁꯨ ꯂꯤꯠꯂꯦꯕ
ꯑ ꯑꯩ ꯌꯥꯝ ꯂꯤꯜꯂꯝꯕꯅ‌ꯦ
ꯑꯧ ꯑꯩꯁꯨ ꯂꯧꯔꯝꯃꯦꯕ ꯃꯥꯅ ꯑꯥ ꯇꯧꯔꯒ ꯑꯗꯨ ꯃꯇꯝꯗ ꯊ꯭ꯔꯤ ꯍꯟꯗ꯭ꯔꯦꯗꯔꯥ ꯀꯌꯥꯔꯥ ꯇꯨ ꯀꯧꯊꯣꯛꯈ꯭ꯔꯦ ꯑꯩ ꯇꯨ ꯍꯟꯗ꯭ꯔꯦꯗ ꯔ ꯊ꯭ꯔꯤ ꯍꯟꯗ꯭ꯔꯦꯠ ꯁꯝꯊꯤꯡ ꯑꯣꯏꯕꯅꯦꯕ
ꯎꯝ
ꯑꯗ ꯑꯩ ꯑꯩꯁꯨ ꯂꯤꯠꯂꯝꯃꯦ ꯂꯧꯔꯒ
ꯑꯩꯗꯤ ꯌꯥꯝ ꯄꯤꯔꯛꯑꯦꯕ ꯐ꯭ꯔꯤꯗ ꯑꯗꯨꯝ ꯀꯣ ꯑꯗ ꯑꯩꯗꯤ ꯏꯀꯥꯏꯕ ꯑꯃꯨꯛꯁꯨ ꯃꯥꯏ ꯂ‌ꯣꯒ‌ꯣꯒ ꯌꯥꯝ ꯍꯥꯞꯄꯗꯣ ꯃꯤꯃꯥꯡ ꯂꯤꯠ ꯑꯗꯨ ꯏꯀꯥꯏ ꯈꯔ ꯑꯩꯗꯤ ꯃꯤ ꯃ ꯑꯩꯗꯤ ꯌꯥꯝ ꯂꯩꯁꯤꯜꯂꯛꯄꯩꯀꯣ ꯑꯃꯨꯛ ꯁꯤꯟ ꯁꯤꯜꯂꯒ ꯄꯪꯂꯤꯠ ꯂꯤꯠꯄꯗꯣ